ꯍꯜꯂꯣ
ꯍꯜꯂꯣ ꯍꯜꯂꯣ ꯇꯥꯕꯕꯨ
ꯇꯥꯕ꯭ꯔꯣ
ꯇꯥꯏ ꯇꯥꯏ
ꯆꯥꯛꯆꯔꯕꯕꯨ
ꯁꯥꯠꯔꯦ ꯁꯥꯠꯔꯦ ꯁꯥꯠꯔꯦ ꯈꯩꯌꯦ ꯉꯥ ꯃꯉꯥꯏ ꯀꯔꯤꯕꯕꯨꯁꯥꯎꯅꯤ
ꯉꯥ ꯊꯣꯡꯕ ꯍꯋꯥꯏ
ꯉꯥ ꯊꯣꯡꯕ ꯁꯤꯅꯤꯗꯅ
ꯀꯅꯥ ꯊꯣꯡꯉꯤꯅꯣ
ꯑꯩꯈꯣꯏ ꯃꯥꯅ ꯊꯣꯡꯉꯦ ꯂꯣꯏꯁꯟꯕꯤꯅꯦ ꯂꯩꯁꯟꯕꯤꯅꯦ ꯑꯥ
ꯍꯣꯏ ꯏ ꯃꯥꯒ ꯅꯣꯏ ꯏꯆꯦ ꯀꯅꯥꯅ ꯊꯣꯛꯄ ꯍꯦꯟꯅ ꯍꯥꯎꯒꯦ
ꯑꯦ ꯑꯩꯈꯣꯏ ꯃꯥ ꯍꯥꯎꯇꯔꯤꯒꯦ ꯏꯃꯥ ꯍꯥꯏꯁꯦ ꯏ
ꯑꯩꯈꯣꯏꯗꯤ ꯑꯩꯈꯣꯏ ꯏ ꯃꯥꯅ ꯊꯣꯡꯕ ꯍꯥꯎꯇꯦ ꯏꯆꯦꯅ ꯊꯣꯡꯕꯅ ꯍꯦꯟꯅ ꯍꯥꯎꯋꯤ
ꯎꯝ ꯐꯥꯎ ꯂꯩ ꯅꯪ
ꯇꯥꯔꯕꯅꯤꯅ ꯇꯨꯝꯕ ꯇꯥꯕꯅꯤ ꯇꯨꯝꯅꯅꯕ
ꯃꯥꯅꯤ ꯃꯥꯅꯤ ꯅꯣꯏ ꯄꯥ ꯄꯥꯗꯕ ꯅꯠꯇ꯭ꯔ
ꯃꯥꯜꯃꯥꯟ
ꯃ ꯄꯥꯛ ꯄꯗ ꯃꯇꯨꯡꯗ ꯑꯗꯨꯝ ꯏꯁꯅꯣꯉꯥꯏꯕꯤꯅꯤ ꯃꯩꯅꯤ
ꯎꯝ
ꯑꯗꯨ ꯍꯥꯏꯔꯒ
ꯇꯨꯝꯕꯁꯦ ꯄꯨꯡ ꯀꯌꯥꯃꯨꯛꯀ ꯇꯨꯝꯃꯤꯒꯦ ꯍꯧꯖꯤꯛꯀꯥꯟꯁꯦ
ꯁꯀꯥꯎꯝ ꯌꯥ
ꯑꯩꯗꯤ ꯆꯥꯎꯧꯔꯥꯛꯅ ꯇꯔꯨꯛ ꯑꯃ ꯇꯔꯦꯠ ꯑꯃ ꯅꯤꯄꯥꯜ ꯑꯃ ꯇꯨꯝꯃꯤ ꯍꯥꯏꯥꯏꯕꯦꯒꯃ ꯂꯩꯗꯅ
ꯍ
ꯇꯨꯝꯕ ꯋꯥꯠꯂꯗꯤ ꯆꯥꯕ ꯆꯥꯡ ꯅꯥꯏꯗꯗꯤ ꯍꯛꯆꯥꯡ ꯌꯥꯝ ꯆꯣꯛꯊꯕꯅꯤ
ꯌꯦꯡꯊꯈꯤꯕ꯭ꯔꯣ
ꯎꯝ ꯆꯥꯡ ꯅꯥꯏꯕ ꯑꯃ ꯆꯪꯉꯦꯕ ꯑꯩꯈꯣꯏ ꯉꯝꯗ꯭ꯔꯦꯕ ꯍꯧꯖꯤꯛꯀꯥꯟꯁꯦ ꯃꯦꯟꯗ ꯔꯨꯜꯁꯦ ꯍꯥꯏꯗꯤꯜ ꯄꯊꯥꯞ ꯆꯠꯅꯕꯤꯁꯦ ꯐꯥꯒꯤꯅꯦꯅ ꯂꯧ ꯐꯥꯒꯤ ꯅꯠꯇꯦꯕ ꯁꯤ ꯌꯥꯎꯗꯦ ꯌꯥꯗꯦ ꯅꯤꯌꯣꯝ ꯌꯥꯎꯗꯕꯒꯤ ꯊꯕ
ꯃꯥꯅꯤ ꯃꯥꯅꯤ ꯉꯟꯅ ꯉꯟꯅ ꯍꯧꯒꯠꯅꯤꯡꯉꯦꯕ ꯉꯟꯅ ꯍꯧꯒꯠꯂꯒ ꯀꯩꯅꯣ ꯇꯧꯕꯖꯦ ꯉꯟꯅ ꯍꯧ
ꯎꯝ
ꯁꯨ ꯑꯃꯨꯛ ꯀꯩꯇꯁꯨ
ꯑꯣ ꯏꯅꯔꯖꯤ ꯌꯥꯝ ꯊꯨ ꯊ ꯀꯃꯤ ꯀ ꯀꯇꯥꯦ ꯊꯨ ꯊꯨꯅ ꯇꯥꯕ ꯌꯥꯝ ꯊꯨꯅ ꯋꯥꯒꯟꯕ ꯆꯣꯛꯊꯒꯟꯕ ꯆꯤꯟꯖꯥꯛꯅꯈꯣꯏ ꯅꯧ ꯃꯥꯜꯂꯤꯗ ꯃꯁꯤ
ꯑꯩꯈꯣꯏꯅ ꯆꯥꯔꯤꯕ ꯆꯤꯟꯖꯥꯛꯁꯤꯡꯁꯦ ꯍꯥꯏꯕꯗꯤ ꯃꯆꯤ ꯑꯣꯏꯗ꯭ꯔꯦꯅ ꯂꯣꯏꯅꯃꯛ ꯍꯥꯔ ꯍꯥꯞꯄ ꯀꯦꯃꯤꯀꯦꯟ ꯌꯥꯎꯕ ꯉꯍꯥꯛꯇ ꯑꯣꯏꯅ ꯇꯧꯔꯦꯅ
ꯃꯥꯔ ꯏꯟꯖꯪꯗꯨꯕꯁꯨ ꯀꯩ ꯍꯥꯏꯥꯏꯇꯥꯦ ꯑꯩꯈꯣꯏꯒꯤ ꯂꯩꯔꯤꯕ ꯑꯦꯟꯚꯥꯏꯔꯣꯟ ꯃꯦꯟꯖꯦ ꯗꯁꯨ ꯀꯩ ꯍꯥꯏꯇꯥꯔꯦ ꯄꯣꯂꯨꯁꯟ ꯃꯌꯥꯝ ꯂꯩꯁꯟꯗꯅ ꯈꯣꯠꯇꯅ ꯇꯧꯋꯦꯅꯀꯣ ꯕꯣꯂꯨ ꯁꯟꯉꯗ ꯅꯨꯡꯇꯤꯒꯤ ꯆꯠꯂꯤꯁꯦ ꯃꯥꯅꯦ ꯁꯤꯅꯁꯨ ꯍꯛꯆꯥꯡꯁꯤ ꯀꯩꯅꯣ ꯇꯧꯕ ꯋꯥꯅꯤ ꯖꯤꯝ ꯁꯥꯟꯅꯕ ꯃꯁꯥ ꯐꯩ ꯀꯥꯏꯗꯨꯗꯤ ꯃꯥꯒꯤ ꯅꯠꯇꯦꯕ ꯖꯤꯝ ꯁꯥꯟꯅꯔ ꯃꯁꯥ ꯐꯩꯒꯥꯏꯗꯨꯗꯤꯅꯦ ꯃꯁꯥꯒꯤ ꯃꯥꯏ ꯀꯩꯅꯣ ꯇꯧꯖꯕꯒꯤ ꯋꯥꯅꯦꯕ
ꯃꯄꯥꯅ ꯐꯕꯩ ꯋꯥꯅꯤ ꯃꯅꯨꯡꯗ ꯌꯥꯗ
ꯝꯗꯗꯤ ꯍꯥꯏꯕꯗꯤ ꯃꯥꯒꯤ ꯒꯦꯟꯅꯔ ꯒꯦꯟꯅꯔ ꯒꯦꯟꯅꯔ ꯀꯌꯥ ꯟꯗꯩ ꯋꯥꯅꯞ
ꯎꯝ ꯎꯝ ꯖꯤꯝ ꯁꯥꯟꯅ ꯐꯕꯗꯨꯗꯤ ꯖꯤꯝ ꯁꯥꯟꯅ ꯂꯣꯏꯕꯗꯨꯝ ꯂꯣꯏꯔꯦ ꯑꯩꯈꯣꯏꯒꯤ ꯍꯛꯆꯥꯡ ꯐꯒꯦꯗꯤ ꯆꯥꯕ ꯇꯨꯝꯕ ꯆꯥꯡ ꯅꯥꯏꯕ ꯑꯗꯩꯗꯤ ꯁꯥꯖꯦꯜ ꯅꯨꯡꯖꯦꯜ ꯑꯗꯨꯝ ꯆꯥꯡ ꯅꯥꯏꯅ ꯇꯧꯕꯤꯕ ꯑꯁꯤ ꯉꯝꯃꯗꯤ ꯑꯗꯨꯝ ꯑꯗꯨꯝ ꯐꯕꯅꯤꯗ ꯑꯩꯈꯣꯏꯅ ꯉꯝꯅꯕꯩ ꯋꯥꯅꯤ ꯇꯨꯝꯕꯗ ꯄꯨꯡ ꯅꯤꯄꯥꯟ
ꯎꯝ ꯌꯥꯝꯗꯕꯗ ꯄꯨꯡ ꯇꯔꯦꯠ ꯇꯔꯦꯠꯇꯩꯩꯅ ꯅꯤꯄꯥꯥꯟ ꯕꯥꯎꯗꯤ ꯇꯨꯝ ꯎꯝ ꯇꯔꯦꯠꯇꯩꯅꯦ
ꯑꯗꯩꯗ ꯑꯩꯈꯣꯏꯒꯤ ꯇꯨꯝꯕꯁꯤ ꯆꯥꯡ ꯅꯥꯏꯗꯕ ꯇꯨꯝꯕꯨꯗꯤ ꯇꯨꯝꯅꯦꯕꯀꯣ ꯑꯗꯨ ꯆꯥꯡ ꯁꯨꯠꯅꯥꯏꯗꯦꯕ ꯆꯥꯡ ꯅꯥꯏꯗꯕꯁꯤꯅꯤ ꯌꯥꯝ ꯃꯥꯡꯉꯤꯁꯤ
ꯎꯝ
ꯃꯥꯡꯕꯩ ꯋꯥꯗꯤ ꯏꯁꯥ ꯈꯪꯗꯅ ꯑꯗꯨꯝ ꯃꯥꯡꯉꯝꯅꯤ ꯇꯥꯛꯂꯝꯄꯣꯠꯇꯦꯟ ꯑꯩ ꯃꯥꯡꯉꯦ ꯀꯥꯏ
ꯑ
ꯃꯇꯝꯖꯤꯖꯨ ꯍꯥ ꯁꯨꯝꯍꯧꯒꯤ ꯁꯨꯝꯍꯧꯒꯤ ꯁꯨꯝꯍꯧꯒꯤ ꯍꯧꯖꯤꯛ ꯌꯦꯡꯉꯨ ꯊꯥ ꯇꯪꯈꯥꯏ
ꯇꯥꯕ꯭ꯔꯣ
ꯇꯪꯈꯥꯏꯒꯤ ꯂꯣꯏꯁꯤꯜꯂꯛꯀꯗꯧꯔꯕꯅꯤ
ꯃꯥꯅꯦ
ꯁꯔꯨꯛ ꯃꯔꯤ ꯊꯣꯛꯄꯒꯤ ꯑ ꯑꯍꯨꯝ ꯊꯣꯛꯄꯒꯤ ꯍꯥ ꯑꯍꯨꯝ ꯊꯣꯛꯑꯔꯣꯏꯖꯤꯗ ꯑꯅꯤꯒꯤ ꯀꯩꯅꯣꯗ ꯃꯔꯤ ꯊꯣꯛꯑꯖꯨ ꯇꯔꯨꯛ ꯌꯧꯁꯤꯜꯂꯛꯑꯕꯅꯤꯅ ꯇꯪꯈꯥꯏꯒꯤ ꯇꯪꯈꯥꯏ ꯌꯧꯁꯜꯂꯛꯑꯦꯕ ꯇꯪꯈꯥꯏ ꯑꯃꯒꯤ ꯇꯪꯈꯥꯏ ꯑꯃꯒ
ꯉꯁꯥꯏꯒꯤ ꯗꯤ ꯑꯥꯏꯒꯤ ꯀꯣꯏꯁꯟꯒꯩꯗꯣ ꯑꯩ ꯋꯥꯈꯟꯗꯗꯤ ꯂꯣꯏ ꯇꯥꯕꯣꯏꯗ ꯈꯜꯂꯦ ꯑꯗꯣ ꯂꯥꯜꯂꯝꯕꯖꯨ ꯌꯥꯎꯔꯝꯒꯅꯤ ꯑꯩꯅ ꯁꯨꯝ ꯇꯥꯏꯌꯦꯅ ꯈꯟꯕ ꯑꯣꯏꯔꯝꯒꯅꯤ ꯗꯤ ꯑꯥꯏꯗꯣ ꯗꯇꯥ ꯏꯟꯇ꯭ꯔꯄꯤꯇꯦꯁꯟ ꯍꯧꯔꯛꯄ ꯀꯣꯏꯁꯟ ꯃꯉꯥꯗꯣ
ꯍꯜꯂꯣ
ꯇꯥꯏꯌꯦ ꯇꯥꯏꯌꯦ ꯇꯥꯗ꯭ꯔꯣ ꯅꯪ ꯅꯦꯠ ꯅꯨꯡꯉꯥꯏꯇꯕ꯭ꯔꯣ ꯑꯩꯔꯣ ꯅꯪꯂꯣ ꯅꯦꯠ ꯅꯨꯡꯉꯥꯏꯇ꯭ꯔꯤꯖꯦ ꯍꯥ
ꯑꯥ ꯇꯥꯔꯕꯣ ꯇꯥꯔꯕꯣ
ꯇꯥꯏꯌꯦ ꯇꯥꯏꯌꯦ ꯑꯩꯕꯨꯗꯤ ꯇꯥꯏꯌꯦ
ꯑꯣꯀꯦ ꯑꯣꯀꯦ ꯉꯁꯥꯏꯒꯤ ꯀꯔꯝꯕ ꯀꯣꯏꯁꯟ ꯑꯕ
ꯄꯤꯛꯄ꯭ꯔꯣ
ꯎꯝ ꯅꯑ ꯀꯩꯅꯣ ꯇꯧ ꯏꯌ꯭ꯔꯄꯤꯁ ꯍꯥꯞꯆꯟꯕꯩꯅꯤ
ꯑꯣ ꯐꯩ ꯐꯩ
ꯑꯗꯨ ꯑꯗꯨꯅꯅꯤ ꯀꯔꯝꯕ ꯀꯣꯏꯁꯟ ꯑꯕ ꯅꯪ ꯉꯁꯥꯏꯒꯤ
ꯗꯤ ꯑꯥꯏꯒꯤ ꯀꯣꯏꯁꯟ ꯀꯣꯏꯁꯟ ꯃꯉꯥꯗꯨꯍꯦ ꯍꯧꯔꯛꯄꯩ ꯃꯉꯥꯗꯣ
ꯑꯥ
ꯐꯖꯅ ꯇꯥꯕ꯭ꯔꯣ ꯑꯍꯨꯝ ꯃꯔꯤꯃꯨꯛ ꯍꯣꯠꯂꯦ
ꯑꯩ ꯈꯪ ꯑꯩ ꯍꯩꯇꯦꯗ ꯃꯗꯨꯗꯤ
ꯑꯗꯨ ꯍꯩꯖꯜꯂꯨꯍꯦ ꯅꯣꯏꯖꯨ ꯅꯣꯏ ꯅꯪꯅ ꯍꯌꯦꯜ ꯄꯩꯈꯥ ꯑꯆꯧꯕ ꯊꯥꯔꯛꯄꯗꯨꯖꯨ ꯀꯖꯤ ꯌꯥꯎꯗ꯭ꯔꯣꯝꯅꯤꯅ
ꯃꯥꯅꯦ ꯀꯣꯆꯤꯡꯕꯨꯗꯤ ꯇꯧ ꯃꯣꯏ ꯁꯤ ꯁꯦꯠꯀꯤ ꯇꯧꯔꯤꯏꯕꯀꯣ ꯑꯩꯖꯨ ꯍꯧꯗ ꯉꯥꯏꯔꯤ ꯍꯥꯏꯇꯥꯔꯦ ꯅꯝꯕ꯭ꯔ ꯁꯤꯁꯇꯦꯝ ꯀꯩꯀꯥ ꯍꯧ ꯍꯧꯗ ꯉꯥꯏꯔꯤ ꯑꯕ ꯇꯝ ꯇꯝꯔ ꯇꯧꯔꯦꯕ ꯑꯗꯣ ꯑꯗꯨ ꯂꯨꯕꯅꯤꯅ ꯑꯩ ꯇꯥꯕ ꯉꯝꯗꯦ ꯀꯣꯏꯁꯟ ꯑꯃꯕꯨꯗꯤ ꯑꯩ ꯆꯨꯝꯃꯝꯕ ꯌꯥꯏꯅꯤ ꯈꯜꯂꯝꯃꯦ ꯑꯗꯨꯏ ꯃꯅꯨꯡꯗ
ꯍꯥꯏꯁ
ꯑꯗꯨꯏ ꯃꯉꯥꯗꯨꯒꯤ ꯃꯅꯨꯡꯗ ꯑꯗꯨꯏꯃ ꯑꯗꯨꯏꯃ ꯃꯉꯥ ꯃꯅꯨꯡꯗ ꯍꯥꯏꯕ ꯑꯗꯨꯏ ꯃꯉꯥꯏ ꯃꯅꯨꯡꯗꯨꯗ ꯀꯣꯏꯁꯟ ꯑꯃꯗꯤ ꯆꯨꯝꯃꯝꯕ ꯌꯥꯏꯅ ꯈꯜꯂꯤ
ꯍꯣ ꯍꯣꯏ ꯑꯆꯨꯝꯕ ꯑꯁꯦꯡꯕꯗꯣ ꯇꯧꯔꯔꯣ ꯑꯗꯨ ꯗꯥꯎꯗꯖꯨ ꯂꯩꯗ
ꯃꯥꯅꯦ ꯀꯗꯥꯏꯗꯒꯤ
ꯑꯗꯣ ꯊꯧꯕꯥꯟꯗ ꯇꯥꯟꯅꯔꯤꯕ ꯃꯌꯥꯝꯖꯤꯅ ꯀꯃꯥꯏ ꯇꯧꯕꯖꯥꯠꯅꯣ ꯈꯪꯗꯦ ꯀꯣ ꯁꯦꯟꯇ꯭ꯔꯖꯦ ꯃꯣꯏꯅ ꯄꯤꯕꯗꯣ ꯃꯣꯏꯅ ꯄꯤꯕꯗꯣ ꯀꯥꯛꯆꯤꯡꯅꯦ ꯕꯤꯁꯅꯨꯄꯨꯔꯅꯦ ꯏꯝꯐꯥꯟꯅꯦ ꯑꯍꯨꯝꯖꯦ ꯑꯍꯨꯝꯖꯦ ꯄꯤꯗꯥꯏꯅꯦ ꯑꯣꯐꯤꯁꯦꯟ ꯑꯣꯏꯅ ꯑꯥꯏꯗꯤ ꯑꯩꯈꯣꯏꯅ ꯃꯣꯏꯅ ꯍꯥꯠ ꯇꯣꯛ ꯀꯣꯟꯅ ꯍꯥꯞꯆꯤꯜꯂꯛꯄꯗꯣ ꯅꯣꯇꯤꯁ ꯊꯣꯛꯑꯀꯥꯟꯗ ꯀꯥꯛꯆꯤꯡꯒ ꯀꯩꯅꯣꯒ ꯕꯤꯁꯅꯨꯄꯨꯒ ꯍꯥꯞꯆꯜꯂꯛꯄꯅꯤ ꯊꯧꯕꯥꯟꯖꯨ ꯌꯥꯎꯒꯤꯕ꯭ꯔ ꯑꯩꯅ ꯊꯦꯡꯅꯒꯤꯕ ꯌꯥꯎꯒꯤꯗꯕ ꯑꯩꯇ
ꯀꯅꯣ ꯈꯛꯇꯅꯦꯕ ꯑꯍꯥꯞꯄ ꯑꯗꯨ ꯍꯥꯞꯄ ꯑꯍꯥꯟꯕꯗ ꯂꯩꯔꯤꯖꯦ ꯆꯣꯆꯥꯟꯄꯨꯔꯒ ꯏꯝꯐꯥꯜ ꯈꯛꯇꯅꯦꯕ
ꯃꯥꯅꯦ ꯃꯥꯅꯦ ꯆꯨꯖꯥꯛ ꯑꯩꯈꯣꯏ ꯆꯨꯖꯥꯟꯄꯨꯔ ꯏꯝꯐꯥꯟ ꯏꯐꯥꯟ ꯆꯨꯆꯥꯟꯄꯨꯔ
ꯑꯈꯣꯏꯅ ꯁꯦꯝ‌ ꯁꯦꯝꯗꯣꯛ ꯁꯦꯝꯗꯣꯛꯍꯧꯗꯕꯒꯤ ꯏꯝꯐꯥꯜ ꯇꯥꯕꯩ ꯋꯥꯅꯦꯃꯤ
ꯑꯩꯗꯤ ꯁꯦꯝꯇꯣꯛꯎꯧꯋꯦ ꯏꯝꯐꯥꯜꯅꯦ ꯕꯤꯁꯅꯨꯄꯨꯔꯅꯦ ꯑꯩꯅ ꯁꯦꯝꯇꯣꯏꯏꯗꯣ ꯏꯝꯐꯥꯜꯅꯦ ꯕꯤꯁꯅꯨꯄꯨꯔꯅꯦ ꯑꯩ ꯁꯦꯝꯇꯣꯛꯑꯦꯕꯀꯣ ꯑꯗꯨꯒ ꯏꯝꯐꯥꯜ ꯇ ꯅꯪꯗꯤ ꯁꯦꯝꯗꯣꯛꯍꯧꯗꯦꯕ
ꯎꯝ ꯁꯦꯚ ꯇꯧꯗꯦ
ꯌꯥꯝ ꯇꯧꯗꯕ ꯅꯨꯄꯤꯁꯤꯡ ꯌꯥꯎꯗꯣꯏꯅꯦ ꯃꯩꯔꯥ ꯄꯥꯏꯕꯤ ꯏꯃꯥ ꯏꯕꯦꯟꯁꯤꯡ ꯏꯎ ꯌꯥꯎꯗꯣꯏꯅꯦ ꯑꯃ ꯑꯅꯤꯈꯛ ꯦꯟꯅ ꯌꯥꯎꯗꯣꯏꯅꯦ ꯑꯩꯈꯣꯏꯒꯤ ꯇꯥꯔꯤ ꯁꯦꯟꯇꯔꯗ ꯀꯣ
ꯃꯥꯅꯦ ꯅꯤꯁꯤ ꯀꯥꯒꯗꯅꯤ ꯊꯦꯡꯅꯔꯤꯁꯦ
ꯇꯥꯕ꯭ꯔꯣ ꯃꯥꯁꯨ
ꯃꯥ ꯃꯥꯁ ꯍꯥꯏꯇꯥꯔꯦ ꯑꯗꯨꯗꯤ
ꯈꯪꯗꯦꯗ ꯅꯣꯏ ꯅꯣꯏ ꯀꯥꯗ ꯂꯦꯞ ꯅꯝꯕꯔ ꯅꯣꯏ ꯀꯥꯗ ꯇꯥꯔꯦ
ꯅꯠꯇꯦ ꯅꯠꯇꯦ ꯊꯣꯛꯂꯛꯄꯗ ꯊꯦꯡꯅꯕꯅꯤꯍ ꯑꯩꯁꯨ
ꯑꯣ ꯑꯗꯨ ꯅꯨꯄꯤ ꯌꯥꯝꯅ ꯃꯩꯔꯥ ꯄꯥꯏꯕꯤꯁꯤꯡ ꯌꯥꯝꯅ ꯌꯥꯎꯗꯕꯗꯧꯅ ꯇꯧꯋꯦꯕ ꯅꯨꯄꯥ ꯉꯥꯛꯇ ꯑꯩꯈꯣꯏ ꯀꯥꯁꯤꯗꯤ ꯈꯨꯗꯤꯃꯛ ꯑꯃꯈꯛꯅꯤꯕ ꯌꯥꯎꯔꯤꯁꯦ
ꯑꯇꯣꯞꯄ ꯑꯇꯣꯞꯄ ꯑꯇꯣꯞꯄ ꯑꯇꯣꯞꯄꯗ ꯇꯥꯟꯅꯔꯝꯒꯅꯤ
ꯑ ꯂꯣꯏ ꯄꯥꯏꯔꯝꯃꯅꯤ ꯄꯥꯏꯕꯨꯗꯤ ꯑꯗꯨ ꯂꯩꯗꯅ ꯅ ꯅꯨꯄꯥ ꯉꯥꯛꯇ ꯆꯥꯔꯁꯨꯠ ꯂꯩꯇꯦꯗꯅ ꯃꯣꯏꯁꯨ ꯁꯦꯀꯨꯂꯔ ꯑꯣꯏꯖꯗꯦꯅ ꯃꯁꯥꯗꯨꯗ ꯗꯤ ꯏꯟꯕꯤ ꯦꯟꯇꯗꯣ ꯑꯗꯨꯝ ꯀꯨꯆꯠ ꯆꯠꯂ ꯂꯩꯅꯦ ꯂꯩꯇ꯭ꯔꯣ ꯅꯣꯏꯒꯤ
ꯂꯩꯥꯏꯕꯦꯟ ꯂꯩꯥꯛꯕ ꯑꯗꯨꯗꯣ ꯃꯣꯏ ꯌꯦꯡ ꯈꯪꯉꯦ ꯀꯥꯏ ꯀꯣꯏꯁꯟꯗꯣ ꯀꯣꯏꯁꯟꯗꯣ ꯄꯥꯅꯕ ꯍꯣꯠꯅꯕꯗꯣ
ꯑꯗꯨꯝ ꯀꯣꯏꯠ ꯆꯜꯂꯑꯦ ꯑꯗꯨꯝ ꯀꯣꯟꯅ ꯑꯩꯒ ꯐꯝꯃꯤꯟꯅꯕꯅ ꯍꯪꯉꯤ ꯑꯗꯨꯝ ꯍꯪꯅ ꯈꯣꯠꯅꯕꯗꯤ ꯇꯞ ꯇꯞꯅ ꯅꯨꯡ ꯌꯥꯗꯤ ꯌꯥꯏ ꯑꯗꯨ ꯀꯦꯃꯦꯔꯥꯕꯨꯗꯤ ꯈꯤꯜꯂꯤꯦ ꯑꯃꯨ ꯉꯥꯡꯉꯩꯗꯣ ꯀꯦꯃꯦꯔꯥ ꯍꯥꯏ ꯃꯈꯣꯟ ꯇꯥꯗꯕꯁꯨ ꯅꯠꯇꯦ ꯀꯦꯃꯦꯔꯥꯅꯤ
ꯏꯁꯄꯤꯀꯔꯗꯩ ꯇꯣꯉꯥꯟꯅ ꯉꯥꯡꯉꯛꯄꯅꯦ ꯍꯦꯛ ꯉꯥꯡꯉꯛꯄꯅꯦ
ꯍꯨꯔꯥꯟꯕ ꯍꯩꯕ ꯀꯣꯏꯁꯟꯒ ꯑꯟꯁꯔꯒ ꯐꯪꯕ ꯃꯤꯒ ꯂꯩꯔꯝꯃꯗꯤ ꯂꯩꯔꯝꯗꯣꯏꯅꯤꯗ ꯈꯖꯂ ꯑꯟꯁꯔ ꯐꯪꯕꯀꯣ
ꯎꯝ
ꯀꯁꯟ ꯀꯣꯏꯁꯟꯗꯤ ꯀꯣꯏꯁꯟꯁꯨ ꯐꯪꯉꯗꯤ ꯑꯟꯁꯔ ꯑꯗꯨꯝ ꯂꯩꯔꯦ ꯑꯃꯕꯨ ꯐꯪꯉꯗꯤ
ꯏꯔ ꯄꯅꯤꯅ
ꯈꯪꯗꯦ ꯃꯇꯝꯗꯤ ꯁꯨꯝ ꯍꯧꯈꯤ ꯃꯇꯝꯅ ꯀꯅꯥꯕꯨꯁꯨ ꯉꯥꯏꯗꯦ ꯃꯥꯏ ꯐ꯭ꯔꯦꯟ ꯑꯩꯒꯤ ꯅꯨꯡꯁꯤꯔꯕ ꯃꯔꯨꯞ ꯉꯔꯥꯡ ꯅꯍꯥꯟꯗ ꯑꯣꯏꯒꯤꯕꯣꯏ ꯅꯤꯡꯏꯤ
ꯑꯩꯒꯤ ꯗꯥꯏꯂꯣꯛꯁꯦ ꯁꯤꯗ ꯑꯣꯏ ꯂꯩꯔꯕꯅꯤ ꯃꯇꯝꯅ ꯀꯅꯥꯕꯨꯁꯨ ꯉꯥꯏꯗꯦ ꯇꯨꯝꯗꯅ ꯂꯩꯔꯅꯨ ꯃꯥꯏ ꯐ꯭ꯔꯦꯟ ꯆꯥꯗꯅ ꯊꯛꯇꯅ ꯂꯩꯔꯒꯅꯨ ꯃꯥꯏ ꯐ꯭ꯔꯦꯟ ꯃꯍꯩꯅ ꯑꯊꯣꯏꯕ ꯂꯟꯅꯤ
ꯃꯥꯟ
ꯆꯩꯅ ꯊꯣꯏꯕ ꯂꯟꯅꯤ
ꯅꯤꯡꯡꯆꯠꯁꯤꯗꯤ ꯍꯥ ꯀ꯭ꯂꯥꯁ ꯏꯂꯚꯦꯟꯒꯤ ꯂꯥꯏꯔꯤꯛꯇꯗ ꯑꯃ ꯌꯥꯎꯗꯦꯅꯦ ꯑꯣꯂꯦꯝꯄꯤꯌꯠ ꯍꯥꯏꯕ꯭ꯔꯥ ꯀꯥꯎꯕ ꯀꯥꯎꯔꯤꯅꯦ
ꯍꯥꯏꯗꯤ ꯁꯤꯔꯁꯨ ꯑꯗꯨꯝ ꯂꯩꯍꯧꯋꯤꯗꯅ ꯃꯥꯅ ꯍꯤꯡꯉꯤꯉꯩꯗ ꯇꯧꯔꯝꯕ
ꯃꯥꯅꯦ ꯃꯥꯅꯦ ꯍꯔꯣ ꯍꯜꯂꯣ ꯍꯂꯣ ꯍꯂꯣ